ꯑꯥ
ꯆ ꯆ ꯇꯔꯦ
ꯀꯩ ꯌꯥ ꯆ
ꯏꯔꯣꯝꯕꯅꯦ ꯀꯥꯡꯧꯅꯦ ꯆꯝꯐꯨꯠꯅꯦ ꯆ
ꯀꯩ ꯏꯔꯣꯛꯄꯗꯣ
ꯂꯦꯟꯗꯦꯝꯕꯤꯔꯝꯕ ꯁꯣꯏꯕꯣꯡꯗ ꯂꯦꯟꯗꯦꯝꯕ ꯏꯔꯣꯅꯦ ꯊ
ꯀꯥꯎꯕ ꯀꯥꯔꯤꯅꯣꯅꯦ ꯈꯥꯃꯦꯟ ꯑꯥ ꯀꯔꯣꯠ ꯑꯈꯥꯕꯤ ꯈꯥꯃꯦꯟ ꯅꯦ ꯑꯥꯂꯨ ꯈꯔ ꯍꯥꯞꯄꯦ ꯎꯝ
ꯅꯪ ꯉꯥꯡꯉꯤꯗꯣ ꯌꯥꯝ ꯇꯥꯞꯄꯦ
ꯑꯣꯅꯦ ꯈꯥꯃꯦꯟꯦ ꯀꯔꯣꯠ ꯑꯈꯥꯕꯤꯅꯦ ꯑꯂꯨꯒ ꯉꯧꯔꯝ ꯉꯧꯋꯦ ꯍꯥꯏꯕ ꯇꯥꯔꯕꯣ
ꯇꯥꯏ ꯇꯥꯏ
ꯎꯝ ꯈꯥꯗꯦ ꯈꯥꯗꯦ ꯈꯥꯗꯦ
ꯀꯩꯅꯣ ꯍꯥꯏꯁꯤꯕꯣ
ꯌꯥꯝꯗꯕꯒꯤꯅꯤꯗꯅ ꯃꯌꯥꯝ ꯉꯧꯔꯗꯤ ꯑꯗꯣ ꯑꯗꯨꯝ ꯍꯩꯅꯩꯗ ꯈꯥꯔꯁꯨ ꯈꯔ ꯌꯥꯝ ꯈꯥꯗ꯭ꯔꯗꯤ ꯌꯥꯝ ꯀꯥ ꯍꯦꯟꯅ ꯈꯥꯕ ꯑꯣꯏꯗꯦ
ꯑꯈꯥꯕꯗꯣ ꯕꯤꯄꯤ ꯂꯣ ꯑꯣꯏ ꯍꯥꯏꯅꯕꯗꯨꯗ
ꯌꯥꯝꯗꯦ ꯈꯤꯖꯤꯛ ꯈꯛꯇꯅꯦ
ꯀꯩꯗꯩꯅꯣ ꯃꯈꯣꯟ ꯇꯥꯏꯗꯨꯕꯣ
ꯆꯦ ꯈꯔ ꯁꯤꯊꯥꯔ ꯅꯞ ꯁꯥꯟꯅꯔꯤꯌꯦ ꯇꯤꯆꯤꯡ ꯑꯦꯠꯁ ꯁꯦꯝꯃꯤꯌꯦ
ꯀꯩ ꯁꯦꯝꯗꯣꯏꯅꯣ
ꯑꯦꯟꯒꯤ ꯑꯩꯁꯦ ꯒ꯭ꯔꯥꯃꯔꯒꯤ ꯁꯦꯝꯒꯦ ꯇꯧꯕꯅꯦ
ꯀꯔꯤ ꯃꯇꯥꯡꯗ
ꯑꯦꯇ꯭ꯔꯦꯛꯇꯤꯞꯇ ꯁꯦꯝꯃꯤꯌꯦ ꯍꯌꯦꯡ ꯁꯝꯃꯤꯠ ꯇꯧ ꯍꯥꯏꯕ ꯑꯗꯨꯗꯨꯒꯤ
ꯀꯩ ꯅꯨꯃꯤꯠꯇꯅꯣ ꯑꯦꯛꯖꯤꯕꯤꯁꯟꯅ
ꯇꯣꯏꯋꯟꯇꯤ ꯁꯕꯦꯟꯗ ꯇꯧꯅꯤ ꯍꯥꯏꯔꯝꯃꯦ ꯇꯣꯏꯋꯟꯇꯤ ꯅꯥꯏꯟꯗ ꯑꯃꯨꯛ ꯌꯩꯊꯣꯛꯑꯦꯅ ꯍꯧꯖꯤꯛꯇ ꯅꯣꯇꯤꯁ ꯂꯥꯛꯑꯦ
ꯇ꯭ꯋꯦꯟꯇꯤ ꯅꯥꯏꯟꯒꯗꯤ ꯅꯦꯠ ꯑꯦꯛꯖꯥꯝ ꯂꯩꯒꯨꯝ ꯇꯧꯗꯥꯏꯅꯦ
ꯂꯩꯌꯦ ꯑꯗꯨꯅꯦ ꯀꯃꯥꯏꯟ ꯇꯧꯗꯣꯏꯅꯣ ꯈꯪꯗꯦ ꯒꯤꯔꯤꯁ ꯑꯝꯇꯥ ꯍꯥꯏꯒꯦ ꯇꯧꯕ ꯑꯦ ꯏꯃꯥꯟꯅꯕ ꯀꯣꯂꯦꯖ ꯆꯠꯈꯤꯕꯅꯤ ꯑꯝꯇ ꯍꯥꯏꯍꯜꯂꯝꯒꯦ ꯇꯧꯕꯅꯦ ꯐꯣꯟꯒ ꯇꯧꯗ꯭ꯔꯦ ꯍꯜꯂꯝꯃꯗ꯭ꯔꯥ ꯈꯪꯗꯦ ꯃꯌꯨꯝꯗ
ꯑꯣ ꯐꯔꯛ ꯇꯥꯏꯍꯦ ꯑꯗꯨꯕꯨꯗꯤ ꯑꯦꯛꯖꯥꯝ ꯍꯜꯂꯛꯑꯒ ꯆꯠꯂꯁꯨ ꯌꯥꯔꯗꯤ ꯌꯥꯏꯅꯦ
ꯄꯨꯡ ꯀꯩꯅꯣꯗꯒꯤ ꯍꯧꯅꯤ ꯍꯥꯏꯌꯦ ꯅꯥꯏꯟ ꯊꯥꯔꯇꯤ ꯍꯥꯏꯕ꯭ꯔꯥ ꯀꯣꯂꯦꯁꯇ ꯈꯔ ꯍꯥꯏ ꯔꯝꯗꯗꯤ ꯌꯥꯔꯔꯣꯏ ꯁꯨꯃꯥꯏꯟ ꯂꯩ ꯈꯣꯠꯂꯦ ꯗꯣ
ꯎꯝ
ꯃꯣꯏꯖꯨ ꯈꯤꯇꯪ ꯑꯗꯨꯝ ꯌꯥꯗꯤ ꯌꯥꯏꯀꯣ ꯍꯥꯏꯕ ꯍꯥꯏꯗꯤ ꯍꯥꯏꯕꯗꯤ ꯑꯗꯨꯝ ꯌꯥꯅꯤꯀꯣ ꯑꯩꯈꯣꯏ ꯁꯨꯃꯥꯏꯅ ꯑꯦꯛꯖꯥꯝ ꯂꯩ ꯈꯣꯠꯂꯤ ꯑꯗꯨꯝ ꯑꯩꯈꯣꯏꯒꯤ ꯄ꯭ꯔꯣꯕ꯭ꯂꯦꯝ ꯅꯠꯇꯦꯒ ꯍꯥꯏꯔꯛꯀꯗ꯭ꯔꯥ ꯈꯪꯗꯦ
ꯑꯗꯨ ꯂꯣꯏ ꯌꯦꯡꯅꯔꯤ ꯉꯥꯛꯇꯅꯤꯍꯦ ꯃꯤ ꯗꯤꯄꯥꯔꯠꯃꯦꯟꯒꯤ ꯑꯦꯛꯖꯥꯝ ꯅꯨꯡ ꯂꯩꯕ ꯈꯣꯠꯄꯗꯁꯨ
ꯎꯝ ꯑꯩꯁꯨ ꯑꯗꯨꯃꯥꯏꯅ ꯈꯜꯂꯦ ꯏꯃꯥꯟꯅꯕꯤꯅ ꯍꯥꯏꯔꯛꯝꯕꯅꯤ ꯅꯣꯇꯤꯁ ꯊꯣꯛꯏꯒ ꯈꯪꯗꯦ ꯑꯩꯗꯤ
ꯌꯨꯝꯗ ꯂꯩꯕ꯭ꯔꯣ ꯀꯥꯏꯗ ꯂꯩꯒꯦ ꯍꯧꯖꯤꯛ
ꯌꯨꯝꯗ ꯂꯩꯇꯦ ꯍꯣꯁꯇꯦꯜꯗ ꯂꯩ
ꯑꯣ ꯌꯨꯝꯗ ꯂꯩ ꯀꯩꯗꯧꯔꯝꯃꯤꯅꯣ ꯐꯣꯟ ꯌꯦꯡꯉꯝꯕꯅꯦ
ꯀꯩ ꯌꯦꯡꯉꯤꯕ
ꯑꯗꯨꯝ ꯕꯤꯗꯤꯑꯣ ꯀꯩꯀ
ꯀꯦꯝ ꯆꯥꯊꯣꯛꯇ꯭ꯔꯕꯣ
ꯆꯠꯇꯦꯗ ꯅꯨꯡꯁꯥꯒ ꯁꯥꯕꯒ ꯎꯝ
ꯋꯥꯔꯦ ꯄꯨꯟꯁꯤꯁꯦ
ꯀꯩꯒꯤꯅꯣ ꯍꯥꯏꯁꯦ
ꯑꯣꯠꯂꯦ ꯕꯦꯠꯅꯥ
ꯂꯣꯏꯗꯧꯔꯗꯨꯗꯤ
ꯂꯣꯏꯔꯝꯗꯥꯏꯁꯤꯗꯅꯦ ꯑꯣꯠꯂꯤꯁꯦ ꯍꯦꯟꯅ
ꯑꯗꯨꯅ ꯑꯣꯠꯍꯟꯒꯦꯅ ꯇꯝꯕ ꯅꯠꯇ꯭ꯔꯣ ꯑꯣꯠꯍꯜꯂꯣ
ꯑꯦꯟꯃꯜꯂꯦ
ꯀꯌꯥꯝ ꯋꯥꯠꯂꯤꯒꯦ ꯁꯦꯝꯕ ꯂꯣꯏꯗꯧꯕ ꯉꯁꯤ ꯂꯣꯏꯕ ꯉꯝꯒꯗ꯭ꯔꯣ
ꯉꯝꯅꯕ ꯇꯧꯗꯣꯔꯤꯕꯅꯤ ꯉꯝꯅꯕ
ꯐꯔꯦ ꯐꯔꯦ
ꯅꯨꯡꯗꯤ ꯅꯨꯡꯁꯤꯅ
ꯐꯤꯂꯝꯒꯨꯝꯕ ꯑꯃ ꯌꯦꯡ ꯆꯠꯅꯤꯡꯗ꯭ꯔꯥ
ꯆꯠꯅꯤꯡꯏ ꯂꯣꯏ ꯆꯠꯅꯤꯡꯉꯦ ꯀꯣꯛ ꯆꯥꯛ ꯇꯧꯔꯦ ꯀꯥꯗ ꯂꯩꯃꯟꯗꯅ
ꯋꯥꯏꯌꯦ ꯑꯋꯣꯏꯕ ꯋꯥꯏꯌꯦ ꯆꯠꯂ ꯂꯣꯏꯔꯦ ꯀꯩꯅꯣ ꯚꯥꯏ
ꯃꯣꯏꯒꯤ ꯃꯅꯥ ꯂꯩꯗꯣ ꯄꯥꯝꯃꯦ ꯌꯥꯝꯅ
ꯎꯝ ꯎꯝ ꯎꯝ ꯈꯪꯉꯦ ꯈꯪꯉꯦ ꯚꯥꯏꯔꯦꯜ ꯆꯠꯄꯅꯦ
ꯍꯧꯖꯤꯛ ꯌꯥꯝ ꯊꯤꯅ ꯐꯖꯅ ꯁꯥꯠꯂꯦꯕ ꯑꯗꯨꯗꯣ ꯚꯤꯗꯤꯑꯣꯗ ꯎꯕꯗ ꯆꯠꯅꯤꯡꯉꯦ ꯑꯗꯨꯗꯣ
ꯆꯠꯂ ꯂꯣꯏꯔꯦ ꯀꯩꯅꯣ
ꯍꯣꯏ ꯄꯩꯈꯥ ꯂꯣꯏꯔꯀꯥꯟꯗ ꯑꯣꯏꯅ ꯆꯠꯂꯁꯦ
ꯎꯝ
ꯆꯠꯁꯦ ꯆꯠꯁꯦ ꯑꯩꯈꯣꯏꯅ ꯁꯪꯉꯛꯑꯀꯥꯟꯗꯗꯤ ꯂꯣꯏꯈꯤꯕ꯭ꯔꯥꯁꯨ ꯈꯪ ꯄꯣꯟꯇꯦ
ꯎꯝ ꯇꯤꯆꯤꯡ ꯑꯦꯁ ꯅꯦꯝꯃꯦ ꯍꯥꯏꯕꯣ ꯑꯍꯨꯝ ꯁꯦꯝꯅꯤ ꯍꯥꯏꯕꯣ ꯀꯔꯤ ꯑꯃꯅ ꯒꯥ ꯑꯦꯛꯖꯦꯛꯇꯤꯞꯅꯦ ꯍꯥꯏꯔꯦ ꯑꯅꯤ ꯑꯃꯅ ꯀꯩꯀꯩ ꯁꯦꯝꯗꯣꯏꯅꯣ
ꯑꯃꯅ ꯑꯦꯠꯚꯔꯠꯇ ꯁꯦꯝꯃꯅꯤ ꯑꯃꯥꯅ ꯀꯩꯅꯣꯗ ꯂꯦꯗꯦꯁ ꯁꯦꯐ ꯃꯥꯎꯟꯇꯦꯟꯗ ꯑꯗꯨꯒꯗ ꯕꯦꯁ ꯇꯧꯔꯒ ꯁꯦꯝꯗꯣꯏꯅꯦ
ꯐꯔꯦ ꯐꯔꯦ ꯑꯗꯨꯗꯤ ꯎꯝ ꯄꯣꯠ ꯆꯩꯩ ꯀꯩꯀꯥꯗꯤ ꯀꯔꯤ ꯀꯔꯤꯒ ꯁꯦꯝꯃꯤꯅꯣ
ꯅꯞꯁꯤꯟ ꯇꯧꯔꯅꯤ ꯊ꯭ꯔꯤ ꯗꯤ ꯃꯣꯗꯦꯜꯗ ꯃꯁꯤ ꯁꯦꯝꯒꯦ ꯇꯧꯕꯅꯦ ꯑꯇꯩꯕꯨꯗꯤ ꯆꯥꯠꯇꯥ ꯑꯣꯏꯅ ꯁꯦꯝꯃꯅꯤ
ꯎꯝ
ꯀꯨꯏꯅ ꯆꯪꯗꯧꯗꯤ ꯃꯥꯟꯕ
ꯑꯣ
ꯌꯦꯡꯉꯅꯤ ꯃꯑꯣꯡ ꯀꯩꯀꯩ ꯇꯧꯕ ꯌꯥꯒꯦꯗꯣ
ꯑꯇꯩꯗꯤ ꯁꯦꯞ ꯗꯥ ꯃꯥꯎꯟꯇꯦꯟ ꯍꯥꯏꯕꯗꯨꯗꯤ ꯀꯃꯥꯏꯅ ꯁꯦꯝꯗꯣꯏꯅꯣ
ꯇꯏꯌꯦ ꯇꯏꯌꯦ ꯍꯥꯏꯔꯛꯀꯦ ꯁꯦꯞꯇ ꯃꯥꯎꯟꯇꯦꯟꯗꯣ ꯆꯦꯗ ꯑꯩꯅ ꯗ꯭ꯔꯣꯌꯤꯡ ꯑꯃ ꯌꯦꯛꯀꯦ ꯇꯧꯕꯅꯦ ꯑꯗꯣ ꯌꯦꯛꯑꯅꯤ ꯑꯗꯨꯒ ꯋꯥꯍꯩ ꯀꯩꯀꯥ ꯈꯔ ꯍꯥꯏꯗꯤ ꯃꯥꯒꯤ ꯁꯦꯐ ꯃꯥꯎꯟꯇꯦꯟꯁꯤꯅ ꯀꯩ ꯕꯦꯅꯤꯐꯤꯠꯁ ꯄꯤꯗꯣꯗꯨ ꯏꯔꯥꯅꯤ ꯑꯩꯈꯣꯏꯒꯤ ꯇ꯭ꯔꯦꯖꯔꯅꯤꯅ ꯃꯁꯛ ꯇꯥꯛꯑꯅꯤ ꯑꯩꯈꯣꯏꯅ ꯀꯟꯅꯕ ꯀꯔꯤ ꯀꯔꯤ ꯇꯧꯕ ꯌꯥꯏ ꯍꯥꯏꯕꯗꯣ ꯋꯥꯔꯗꯤꯡꯗꯨ ꯏꯔꯥ ꯅꯤ ꯑꯩꯈꯣꯏꯅ ꯀꯃꯥꯏꯅ ꯃꯥꯎꯟꯇꯦꯟꯁꯦ ꯀꯃꯥꯏꯅꯁꯨ ꯃꯥꯡ ꯀꯃꯥꯏ ꯃꯥꯡꯗꯍꯜꯂꯤꯅꯣ ꯍꯥꯏꯕꯗꯨꯁꯨ ꯈꯔ ꯇꯥꯏ ꯀꯩꯅꯣꯒꯤ ꯄꯤꯛꯆꯔꯒꯤ ꯇꯥꯏꯞꯇ ꯈꯔ ꯌꯦꯛꯑꯒ ꯇꯥꯛꯑꯅꯤ ꯂꯣꯏꯔꯦ
ꯎꯝ ꯅꯪꯕꯨ ꯗ꯭ꯔꯣꯌꯤꯡ ꯌꯦꯛꯄ ꯍꯩꯕ꯭ꯔꯣ ꯀꯅꯥꯗ ꯌꯦꯛ ꯃꯤꯉꯣꯟꯗꯒꯨꯝꯕ ꯌꯦꯛꯍꯟꯕ ꯌꯥꯗ ꯄꯥꯕ
ꯌꯥꯏꯌꯦ ꯅꯪ ꯌꯦꯛꯄꯤꯒꯦꯔꯣ
ꯀꯃꯥꯏꯅ ꯂꯥꯛꯇꯣꯏꯅꯣꯍꯦ ꯑꯩ ꯅꯨꯡꯁꯥ ꯁꯤꯗꯥ
ꯑꯁ ꯋꯥꯔꯤꯒꯤ ꯋꯥꯅꯤ ꯀꯩꯗꯧꯔꯒꯦ
ꯋꯥꯔꯤ ꯑꯣꯏꯔꯁꯨ ꯑꯁꯦꯡꯕ ꯃꯥꯟꯕ ꯀꯔꯤꯅꯣ ꯌꯥꯔꯦꯗꯤ ꯍꯥꯥ ꯌꯥꯔꯦ ꯌꯥꯔꯦ ꯎꯝ ꯅꯪꯁꯤ ꯅꯨꯡꯁꯥ ꯁꯥꯔꯀꯥꯟ ꯂꯧꯈꯠꯇꯣ
ꯁꯥꯏꯉꯣ ꯑꯁꯦꯡꯕ ꯍꯧꯖꯤꯛꯀꯥꯟꯁꯦ ꯍꯧꯖꯤꯛꯀꯥꯟꯁꯦ ꯑꯥ ꯅꯣꯡ ꯆꯨꯕ ꯅꯨꯡꯁꯥ ꯁꯥꯕꯒꯤ ꯇꯝꯃꯁꯦ ꯅꯨꯡꯁꯥ ꯁꯥꯥꯏꯌꯦ ꯀꯥꯏꯅ ꯈꯜꯂꯨꯕꯁꯦ ꯉꯥꯏꯍꯥꯛ ꯂꯩꯔꯒ ꯅꯣꯡꯗ
ꯑꯗꯨꯕꯨꯗꯤ ꯑꯩꯈꯣꯏ ꯑꯏꯤꯡ ꯑꯁꯥꯏ ꯆꯥꯡꯁꯦ ꯀ꯭ꯂꯥꯏꯃꯦꯠ ꯀꯟꯗꯤꯁꯟꯁꯨ ꯌꯥꯗ꯭ꯔꯦꯅ
ꯎꯝ
ꯎ ꯀꯩꯀꯥ ꯀꯥꯛꯊꯠꯄ ꯈꯣꯠꯄꯁꯤꯅ ꯈ꯭ꯋꯥꯏ ꯃꯔꯨ ꯑꯣꯏ ꯂꯥꯛꯇꯣꯏꯅꯦꯕ ꯁꯤꯗ ꯅꯪꯒꯤꯗꯣ ꯌꯥꯏꯅꯦ ꯅꯪꯒꯤ ꯁꯦꯞꯇ ꯃꯥꯎꯇꯦꯟꯒꯤꯗꯣ
ꯌꯥꯥꯕꯅꯦ ꯍꯥꯏꯕꯥ
ꯌꯥꯏꯌꯦ ꯌꯥꯝ ꯁꯥꯊꯤꯅ ꯌꯥꯏ ꯑꯗꯨꯒꯨꯝꯕꯗꯣ ꯈꯔ ꯁꯦꯝꯃ ꯑꯉꯥꯡꯁꯤꯡꯁꯦ ꯈꯪꯍꯟꯗ꯭ꯔꯗꯤ ꯅꯠꯇ꯭ꯔꯥ
ꯎꯝ
ꯃꯣꯏꯁꯤꯅꯦꯕ ꯍꯧꯖꯤꯛ ꯌꯥꯝ ꯐꯔꯛ ꯇꯥ ꯂꯩꯖꯦ ꯖꯦꯅꯦꯔꯦꯁꯟ ꯖꯦꯅꯦꯔꯦꯁꯟ ꯃꯌꯥꯝꯁꯦ ꯖꯦꯅꯦꯔꯦꯁꯟ ꯁꯟ ꯑꯃ ꯃꯥꯡꯕꯗ ꯂꯣꯏꯅꯃꯛ ꯃꯥꯡꯅꯔꯛꯏꯁꯤꯅꯦ ꯍꯧꯖꯤꯛ
ꯎꯝ
ꯃꯊꯪ ꯃꯊꯪ ꯁꯨꯝ ꯄꯪꯗꯔꯛꯏꯅꯦ ꯃꯨꯠꯊꯔꯛꯏꯁꯦ
ꯃꯥꯅꯦ ꯑꯁꯦꯡꯕꯩꯔꯅꯦ
ꯑꯃꯗꯤ ꯅꯞꯄ ꯂꯣꯏꯔꯦ ꯋꯥꯔꯠ ꯑꯦꯖꯦꯛꯇꯤꯞꯇꯣ ꯏꯁꯟ ꯗꯧꯕ ꯋꯥꯠꯂꯤ ꯏꯁꯀꯦꯜ ꯃꯥꯒꯤ ꯃꯥꯔꯖꯤꯟ ꯀꯩꯀꯥ ꯈꯥꯛꯄꯥ ꯈꯣꯠꯄꯒꯤ ꯂꯧꯗꯤ ꯀꯨꯏ ꯆꯪꯉꯦꯕ ꯑꯇꯩꯕꯨꯗꯤ ꯊꯨꯕꯥ
ꯍꯩꯕꯨ ꯍꯩꯖꯕ꯭ꯔꯥ ꯅꯪꯕꯨ ꯇꯧꯏꯗꯨꯕꯨ
ꯍꯩꯇꯦ ꯍꯥꯏꯔꯁꯨ ꯍꯩꯅꯕ ꯁꯦꯝꯃꯦꯗꯥꯅ ꯑꯥꯏꯗꯤꯌꯥ ꯃꯈꯜ ꯃꯈꯜ ꯄꯨꯊꯣꯛ ꯑꯣ ꯑꯩ ꯑꯩꯒꯤ ꯍꯩꯖꯕꯤ ꯃꯑꯣꯡꯗ ꯍꯩꯇ꯭ꯔꯁꯨ ꯍꯩꯇꯕ ꯌꯥꯗ꯭ꯔꯦ
ꯍꯣ ꯂꯣꯏꯁꯤꯜꯂꯣ ꯂꯣꯏꯁꯤꯜꯂꯣ ꯑꯗꯨꯗꯤ ꯊꯝꯃꯒꯦꯀꯣ꯫
ꯊꯝꯃꯒꯦ ꯍꯥꯏꯔꯣ꯫
ꯑꯥꯎ꯫